ꯑꯁ ꯇꯥꯏꯌꯦ
ꯀꯩꯗꯧꯔꯤꯅꯣ
ꯑꯁ ꯀꯔꯤꯁꯨ ꯇꯧꯗꯦ ꯑꯗꯨꯝ ꯂꯩꯌꯦ ꯍꯤꯞꯔꯒ ꯂꯩꯌꯦ ꯅꯪꯗꯤ
ꯇꯦ ꯑꯩ ꯃꯄꯥꯟꯗ ꯐꯝꯔꯒ ꯂꯩ
ꯑꯁ ꯑꯩꯈꯣꯏꯒꯤꯅꯦ ꯑꯩ ꯅꯦꯠꯋꯥꯛꯁꯦ ꯅꯨꯡꯉꯥꯏꯇꯦꯀꯣ ꯑꯗꯨꯒꯤ ꯑꯁ ꯁꯤ ꯅꯪꯕꯨ ꯄꯥꯎ ꯐꯥꯎꯅꯕꯁꯤ ꯌꯥꯝ ꯋꯥꯅ ꯄꯥꯎ ꯐꯥꯎꯅꯕꯅꯦ ꯍꯧꯖꯤꯛ
ꯉꯁꯤ ꯑꯣ ꯑꯩꯗꯤ ꯅꯦꯠꯋꯥꯛ ꯉꯁꯤꯗꯤ ꯐꯩꯌꯦ
ꯑꯩꯗꯤ ꯀꯅꯥꯕꯨꯁꯨ ꯇꯧꯗꯦ ꯅꯪ ꯈꯛꯇꯪ ꯉꯁꯥꯏꯅ ꯇ꯭ꯔꯥꯏ ꯇꯧꯕ ꯑꯗꯣ ꯃꯤꯕꯨꯁꯨ ꯇꯧꯋꯦ ꯃꯤꯕꯨꯁꯨ ꯇ꯭ꯔꯥꯏ ꯇꯧꯔꯨꯔꯒ ꯌꯥꯗꯕ ꯅꯪ ꯈꯛꯇ ꯌꯥꯏ
ꯑꯣ
ꯍꯧꯖꯤꯛ ꯈꯛꯇ ꯅꯦꯠꯋꯥꯛ ꯌꯥꯕꯅꯦ ꯎꯝ
ꯗꯣ ꯅꯪ ꯅꯪ ꯍꯧꯖꯤꯛꯇꯤ ꯑꯥ ꯇꯝꯄꯥꯛꯇ ꯂꯩꯔꯦꯀꯣ
ꯎꯝ
ꯑꯁ ꯇꯜꯂꯦ ꯌꯨꯝ ꯅꯤꯡꯁꯤꯡꯕꯗꯣ ꯂꯣꯏꯔꯦ ꯑꯩꯗꯤꯀꯣ
ꯍꯣꯏꯅꯦ ꯌꯨꯝꯕꯨꯗꯤ ꯅꯤꯡꯁꯤꯡꯉꯝꯒꯅꯤ ꯉꯁꯥꯏꯅ ꯌꯧꯔꯕꯣ
ꯎꯝ ꯄꯨꯡ ꯇꯔꯥꯗ ꯑꯣꯏꯔꯝꯅꯤ ꯑꯗꯨ ꯊꯦꯡꯅ ꯌꯧꯔꯦ ꯑꯈꯣꯏꯗꯣ ꯄꯨꯡ ꯇꯔꯨꯛ ꯃꯈꯥꯏꯗ ꯆꯠꯄ ꯍꯣ ꯍꯧꯒꯦ ꯍꯥꯏꯔꯒ ꯑꯗꯣ ꯄꯨꯡ ꯇꯔꯨꯛ ꯇꯔꯦꯠ ꯇꯔꯦꯠ ꯍꯦꯜꯂꯝꯒꯥꯅꯦ ꯃꯣꯏ ꯂꯥꯛꯄꯗꯨꯀꯣ ꯑꯗꯨ ꯑꯗꯨꯗ ꯆꯠꯂꯦ ꯑꯗꯨꯒ ꯇꯔꯥ ꯇꯔꯥꯗꯤ ꯌꯧꯔꯝꯒꯅꯤ
ꯌꯥꯏꯅꯦ ꯊꯦꯡ ꯊꯦꯡꯗꯤ ꯊꯦꯡꯉꯦꯀꯣ ꯆꯥꯛ ꯆꯥꯗꯕꯤꯗ
ꯎꯝ ꯑꯗꯨ ꯎꯝ ꯀꯩꯅꯣ ꯑꯥ ꯃꯅꯤꯡꯗ ꯐꯝꯕꯒꯤ ꯑꯁ ꯅꯨꯡꯉꯥꯏꯇꯦꯍꯦ ꯉꯁꯤꯗꯤ
ꯋꯥꯔꯝꯒꯅꯤ ꯋꯥꯔꯝꯒꯅꯤ
ꯑꯁꯤ ꯎꯝ ꯀꯔꯤ ꯍꯥꯏꯁꯤꯔꯥ ꯑꯥ ꯍꯦꯛ ꯆꯪꯕꯗꯣ ꯍꯦꯛ ꯆꯪꯕꯒꯤ ꯃꯐꯝ ꯑꯗꯨꯗ ꯑꯥ ꯃꯤ ꯑꯅ ꯑꯅꯥꯕꯥ ꯍꯅꯨꯕꯥ ꯑꯃ ꯍꯥꯅꯕ ꯑꯅꯥ ꯅꯥꯔꯒ ꯀꯣ ꯑꯗꯨ ꯃꯣꯏꯒꯤ ꯀꯩꯅꯣ ꯂꯧꯈ꯭ꯔꯦꯕ ꯃꯣꯏꯅ ꯕꯨꯛ ꯇꯧꯈ꯭ꯔꯦꯕ ꯑꯗꯨꯒꯤ
ꯆꯥꯛ ꯏꯟꯁꯥꯡ ꯆꯥꯔꯕꯥ ꯂꯣꯏꯔꯕꯣ
ꯉꯁꯤ ꯆꯥꯛ ꯉꯁꯥꯏꯗꯣ ꯀꯩꯅꯣ ꯀꯩ ꯀꯩꯅꯣ ꯆꯥꯕꯒꯤ ꯅꯨꯡꯊꯤꯟꯗ ꯑꯗꯨ ꯆꯥꯛ ꯂꯥꯝꯗ꯭ꯔꯤꯗ ꯆꯥꯗ꯭ꯔꯤ
ꯅꯣꯏꯗꯤ ꯀꯩ ꯀꯩꯅꯣ ꯌꯥꯝ ꯆꯥꯕ ꯆꯥꯕꯒꯤ ꯑꯣꯏꯔꯝꯒꯅꯤ
ꯑꯗꯣ ꯑꯆꯥꯄꯣꯠꯇꯣ ꯀꯩꯅꯣ ꯉꯁꯥꯏꯗꯣ ꯆꯥꯛ ꯂꯥꯝꯃꯟꯕꯩꯒꯤ ꯗꯥꯗꯕꯨ ꯄꯨꯔꯛꯑꯣ ꯍꯥꯏꯔꯒ ꯄꯨꯔꯛꯑꯒ ꯊꯣꯡꯉꯦ ꯊꯣꯡꯔꯒ ꯆꯥꯕ ꯍꯦꯛ ꯂꯣꯏꯔꯒ ꯑꯁ ꯄꯨꯛꯇꯣ ꯑꯃꯨꯛ ꯍꯧꯔꯦꯕ
ꯑꯣ ꯅꯪ ꯅꯪꯗꯤ ꯊꯕꯛ ꯊꯕꯛꯀꯨꯝꯕꯗꯣ ꯐꯪꯈ꯭ꯔꯕꯣ
ꯉꯁꯤ ꯂꯥꯛꯑꯣ ꯍꯥꯏꯕꯅꯦ
ꯑꯣ ꯑꯗꯣ ꯍꯌꯦꯡ ꯆꯠꯀꯗ꯭ꯔꯥ ꯊꯕꯛ ꯑꯁ ꯅꯨꯡꯉꯥꯏꯍꯦ ꯇꯂꯣꯞ ꯆꯥꯕ ꯍꯥꯎꯅꯤꯌꯦ ꯑꯗꯨꯗꯤ
ꯑꯁ ꯅꯠꯇꯦ ꯅꯍꯥꯟꯅ ꯂꯥꯛꯑꯣ ꯂꯥꯛꯑꯣ ꯍꯥꯏꯕꯅꯦ ꯑꯩꯅ ꯑꯁ ꯅꯤꯡꯊꯧꯀꯥ ꯅꯤꯡꯊꯧꯀꯥ ꯍꯥꯏꯔꯒꯀꯣ ꯂꯥꯛꯇꯕꯒꯤ
ꯍꯌꯦꯡꯗꯤ ꯁꯣꯏꯗꯕꯤꯗ ꯆꯠꯀꯅꯤꯀꯣ
ꯑꯥ
ꯑꯁ ꯅꯨꯡꯉꯥꯏꯍꯦ ꯅꯪꯗꯤ ꯄꯩꯁꯥ ꯐꯪꯕ ꯍꯧꯔꯅꯤꯗꯣ
ꯏꯁ ꯅꯪꯉꯤ ꯀꯥꯗꯥꯏꯗꯒꯤ
ꯅꯪꯒꯤ ꯄꯨꯡ ꯀꯌꯥꯗ ꯇꯨꯝꯕ꯭ꯔꯥ
ꯑꯩ ꯉꯔꯥꯡꯔꯣ
ꯎꯝ ꯍꯨꯃ ꯉꯔꯥꯡ ꯍꯣꯏ ꯉꯔꯥꯡ
ꯉꯔꯥꯡ ꯉꯔꯥꯡꯗꯣ ꯉꯟꯅ ꯈꯔ ꯉꯟꯅ ꯇꯨꯝ ꯇꯨꯝꯃꯦ ꯑꯩ
ꯍꯣꯏ ꯖꯔꯅꯤ ꯀꯩꯅꯣ ꯆꯠꯅꯤꯡꯉꯥꯏ ꯂꯩꯕꯒꯤ ꯉꯟꯅ ꯇꯨꯝꯂꯝꯅꯤꯀꯣ
ꯎꯝ ꯑꯗꯨꯒ ꯌꯥꯍꯧ ꯑꯃꯨꯛ ꯌꯥꯍꯧꯗꯣ ꯀꯩꯅꯦ ꯄꯨꯡ ꯃꯔꯤ ꯑꯗꯨꯗ ꯀꯩꯅꯣ ꯇꯧꯋꯦ ꯑꯃꯨꯛꯀ
ꯑꯁ ꯄꯨꯡ ꯃꯔꯤꯗꯤ ꯌꯥꯝ ꯉꯜꯂꯤꯍꯦ ꯇꯨꯝꯅꯤꯡꯉꯛ ꯑꯩꯗꯤ ꯑꯁ ꯇꯨꯝꯕ ꯅꯨꯡꯉꯥꯏꯕ ꯃꯇꯝꯅꯦꯗ
ꯎꯝ ꯑꯗꯣ ꯉꯟꯅꯥ ꯍꯧꯒꯠꯇꯔꯁꯨ ꯌꯥꯗꯕꯀꯣ
ꯎꯝ ꯍꯣꯏ ꯑꯩ
ꯀꯥꯏ ꯍꯥꯏꯕꯒꯤ ꯃꯣꯏꯅ
ꯑꯁ ꯑꯩ ꯉꯁꯤꯀꯣ ꯂꯧ ꯂꯤꯡꯕ ꯆꯠꯂꯦꯕ ꯏꯆꯦꯈꯣꯏꯗ ꯑꯗꯣ ꯑꯗꯣ ꯆꯥ ꯆꯥ ꯀꯩꯅꯣ ꯅꯨꯡꯊꯤꯟꯗ ꯆꯥꯛ ꯆꯥꯔꯒ ꯑꯃꯨꯛ ꯆꯠꯇ꯭ꯔꯦ ꯍꯥꯏꯗꯤ ꯑꯩꯁꯦ ꯅꯥꯅꯤꯡꯉꯥꯏ ꯇꯧꯕꯀꯣ ꯏꯪꯉꯀꯣ ꯑꯩꯁꯨ ꯈꯪꯗꯦꯅ‌ꯦ ꯅꯨꯡꯁꯤꯠ ꯀꯥꯕꯔ ꯍꯧꯖꯤꯛꯇꯤ ꯐꯔꯦ
ꯑ
ꯑꯩ ꯉꯔꯥꯡ ꯁꯨꯃꯥꯏ ꯇꯧꯕꯅꯦꯕ ꯀꯣꯛ ꯆꯤꯛꯑꯒ ꯏꯪꯉꯒ ꯌꯥꯝ ꯏꯪꯉ ꯕ꯭ꯂꯦꯡꯀꯦꯠ ꯊꯥꯔꯒ ꯇꯧꯕꯅꯦꯕ ꯑꯩꯌꯥꯛ ꯍꯤꯗꯥꯛ ꯆꯥꯕꯒꯤ ꯐꯕꯅꯦ ꯑꯗꯨꯒ ꯉꯁꯤ ꯑꯃꯨꯛꯀ ꯂꯧ ꯆꯠꯄ ꯑꯗꯨꯒꯤ ꯑꯁ
ꯀꯩꯅꯣ ꯑ ꯑꯗꯨꯝ ꯌꯨꯝꯗ ꯄꯣꯊꯥꯔ ꯂꯩꯕ ꯌꯥꯗ꯭ꯔꯣ
ꯑꯗꯨ ꯄꯣꯊꯥꯔꯒꯗꯤ ꯇꯧꯕꯅꯦ ꯑꯗꯨ ꯏꯆꯦꯅ ꯏꯆꯦꯁꯨ ꯑꯩ ꯅꯥꯏ ꯍꯥꯏꯕꯗꯣ ꯈꯪꯗꯕꯒꯤꯀꯣ ꯑꯗꯨꯝ ꯀꯧꯔꯛꯄ ꯑꯩꯁꯨ ꯅ ꯅꯥ ꯅꯥꯕꯗꯨ ꯐꯔꯦꯗꯤ ꯈꯟꯕꯅꯦꯕ ꯐꯔꯒ ꯆꯠꯄꯅꯦꯕ ꯑꯗꯣ ꯑꯃꯨꯛꯀ ꯍꯧꯕ
ꯃꯤ ꯀꯌꯥꯅꯣ
ꯃꯤ ꯇꯔꯥ ꯈꯛꯇꯅꯤꯗ ꯑꯩꯒꯤꯠꯁ ꯑꯩ ꯑꯩꯕꯨꯁꯨ ꯃꯁꯤꯡ ꯊꯤꯈ꯭ꯔꯕꯅꯤ ꯃꯥ ꯅꯍꯥꯟ ꯍꯥꯏꯕ ꯑꯗꯨꯒꯤ ꯑꯩꯁꯨ ꯅꯨꯡꯉꯥꯏꯇꯕꯒꯤ ꯆꯠꯄꯅꯦꯕ ꯑꯩ ꯅꯥꯏ ꯍꯥꯏꯕꯗꯤ ꯃꯥꯗꯤ ꯈꯪꯗꯦꯕ
ꯑꯣ
ꯍꯥꯏꯗꯕꯒꯤ ꯑꯃꯨꯛꯀ ꯆꯠꯇ꯭ꯔꯦ ꯑꯩꯗꯤ ꯕꯥꯔꯣ ꯕꯥꯔꯣ ꯍꯦꯜꯂꯒ ꯑꯩꯗꯤ ꯆꯠꯇ꯭ꯔꯦ ꯑꯗꯨꯝ ꯆꯥꯛ ꯆꯥ ꯇꯣꯛꯑꯒ ꯑꯗꯨꯝ ꯇꯨꯝꯊꯣꯛꯈ꯭ꯔꯦ ꯃ ꯃꯣꯏ ꯌꯨꯝꯗ
ꯑꯉꯥꯡꯁꯨ ꯂꯥꯛꯏꯕ ꯑꯗꯨ ꯑꯉꯥꯡ ꯑꯦꯑꯦ ꯏꯕꯥꯅꯤ ꯇꯨꯝꯊꯣꯛꯄꯅꯦ ꯎꯝ
ꯍꯧꯖꯤꯛꯇꯤ ꯈꯔ ꯐꯔꯕ ꯅꯠꯇ꯭ꯔꯣ
ꯎꯝ ꯅ‌ꯣꯛꯑ ꯊꯧꯖꯤꯛꯇꯤ ꯀꯔꯤꯁꯨ ꯇꯧꯗ꯭ꯔꯦ ꯅꯨꯡꯉꯥꯏꯔꯦ ꯑꯗꯨꯒꯤ ꯅꯪꯕꯨ ꯎꯝ ꯍꯧꯖꯤꯛ ꯋꯥꯔꯤ ꯁꯥ ꯁꯥꯟꯅꯕꯅꯦ
ꯃꯩꯗꯤ ꯂꯥꯛꯏꯀꯣ
ꯃꯩꯗꯤ ꯂꯥꯛꯑꯦ ꯅꯣꯡꯁꯨ ꯇꯥꯏꯌꯦ
ꯑꯁ ꯑꯁꯤꯗꯁꯨ ꯅꯣꯡ ꯆꯨꯑꯦꯗ ꯉꯁꯥꯏꯗꯣ ꯑꯃꯨꯛꯀ ꯆꯨꯑꯦ ꯍꯧꯖꯤꯛ ꯑꯃꯨꯛ ꯐꯈ꯭ꯔꯦ
ꯀꯟꯅ ꯆꯨꯕ꯭ꯔꯥ ꯅꯣꯏꯗꯤ ꯀꯩꯅꯣꯗ ꯅꯣꯏꯗ
ꯌꯥꯝ ꯀꯥꯟꯅꯗꯤ ꯅꯠꯇꯦ
ꯑꯣ
ꯂꯝꯕꯤꯗꯤ ꯆꯠꯄ ꯅꯨꯡꯉꯥꯏꯇꯦꯕꯣ
ꯑ‌ꯣ ꯀꯩ ꯏꯟꯖꯥꯡ ꯆꯥꯔꯒꯦ ꯅꯣꯏꯗꯤ ꯑꯦ ꯅꯪ ꯆꯥꯛ ꯆꯥꯗ꯭ꯔꯤꯕꯣ
ꯎꯝ ꯑꯩꯅ ꯊꯣꯡꯕꯅꯦꯕ ꯀꯩꯅꯣ ꯑꯂꯨꯒꯥ ꯊꯔꯣ ꯊꯔꯣ ꯍꯥꯏꯕ꯭ꯔꯥ ꯀꯩꯅꯣ ꯑꯃ ꯆꯥꯏ ꯊꯣꯡꯕꯤꯔꯒ ꯇꯥ ꯆꯥꯕ ꯂꯣꯏꯔꯒ ꯆꯠꯈ꯭ꯔꯦ
ꯎꯝ ꯅꯊꯟꯇ ꯇꯨꯝꯃꯝꯅꯤ ꯍꯧꯖꯤꯛꯇꯤ
ꯏꯃꯥꯟꯅꯕꯤꯁꯨ ꯂꯩꯗ
ꯑꯣ ꯑꯣ ꯅꯃꯥꯟꯅꯕꯤ ꯂꯩꯀꯣ
ꯎꯝ
ꯎꯝ
ꯍꯌꯦꯡꯗꯤ ꯀꯥꯏ ꯆꯠꯀꯦꯔꯣꯗꯣ ꯅꯣꯏ ꯅꯣ ꯑꯃꯨꯛ ꯖꯣꯞꯀꯥꯠ ꯆꯠꯀꯦꯔꯥ
ꯖꯣꯛꯀꯥꯔꯠ ꯁꯈꯡꯗꯦꯗ ꯆꯠ ꯆꯠꯁꯤꯔꯥ ꯆꯠꯂꯣꯏꯁꯤꯔꯥ ꯅꯪ ꯍꯥꯏꯕꯤꯌꯣ ꯑꯩ ꯅꯪꯒꯤ ꯋꯥ ꯏꯜꯂꯒꯦ
ꯍꯥ ꯑ ꯆꯠꯄꯁꯨ ꯐꯩꯌꯦ ꯑꯗꯣ ꯅꯪ ꯅꯥꯔ ꯆꯠꯀꯅꯨ ꯅꯥꯕ ꯀꯥꯟꯗ ꯊꯕꯛ ꯆꯠꯕꯗꯣ ꯌꯥꯝ ꯀꯩꯅꯣ ꯋꯥꯕꯅꯤꯀꯣ
ꯎꯝ
ꯍꯟꯖꯤꯟ ꯍꯟꯖꯤꯟ ꯅꯥꯒꯅꯦꯕ
ꯈꯪꯗꯦꯗ ꯍꯌꯦꯡꯁꯦ ꯑꯧꯇꯣꯗ ꯆꯠꯂꯒ ꯐꯣꯇꯣ ꯀꯥꯞꯄꯒ ꯐ꯭ꯔꯤꯗ ꯂꯩꯔꯒ ꯊꯕꯛꯁꯨ ꯁꯨꯗꯕꯤꯗ ꯑꯃꯨꯛꯀ ꯊꯜꯂꯁꯦꯔꯥ ꯈꯪꯗꯦ
ꯑꯗꯣ ꯎꯝ ꯀꯩꯅꯣ ꯁꯨꯇꯤ ꯁꯨꯇꯤꯒꯨꯝꯕ ꯂꯧꯔꯁꯨ ꯄꯩꯁꯥ ꯐꯪꯉꯣꯏꯅ
ꯑꯥ
ꯑꯗꯨ ꯄꯥꯝꯃꯣꯏꯌꯦꯕ ꯊꯕꯛꯁꯨ ꯌꯥꯝ ꯇꯧꯗꯧ ꯃꯥꯟꯗꯦꯗ ꯈꯔꯗꯤ ꯇꯧꯔꯗꯤ ꯇꯧꯔꯝꯒꯅꯤꯕꯣ
ꯑꯧꯇꯣ ꯍꯣꯏ ꯄꯨꯡ ꯑꯃꯈꯛꯇ ꯇꯧꯋꯦꯅ ꯑꯗꯣ ꯅꯍꯥꯟ ꯃꯟ ꯀꯩꯅꯣ ꯅꯤꯡꯊꯧꯀꯥꯗ ꯅꯤꯡꯊꯧꯀꯥꯕꯗ ꯇꯧꯕꯗꯣ ꯑꯗꯨꯗꯗꯤ ꯑ ꯀꯩꯅꯣ ꯎꯝ ꯎꯝ ꯃꯤꯅꯤꯠꯁꯦ ꯀꯤ ꯈꯛꯄ ꯇꯧꯌꯦ ꯄꯨꯡꯃꯈꯥ
ꯑꯣ
ꯃꯈꯥꯏ ꯈꯛꯇꯅꯤ ꯑꯗꯨꯒꯤ ꯊꯕꯛ ꯂꯩꯇꯦꯗ
ꯑꯗꯣ ꯑꯗꯨꯗꯣ ꯅꯨꯃꯤꯠ ꯀꯌꯥꯅꯣ ꯅꯨꯃꯤꯠ ꯃꯉꯥꯔꯥ
ꯅꯨꯃꯤꯠ ꯃꯉꯥ ꯑꯣꯏꯕꯅꯤ ꯍꯣꯏ
ꯎꯝ ꯑꯗꯨ ꯃꯈꯥꯇ ꯑꯃꯨꯛ ꯇꯧꯔꯗꯤ ꯎꯝ ꯃꯣꯏꯒꯤ ꯄꯩꯁꯥꯗꯣ ꯈꯔ ꯋꯥꯡꯉꯅꯤ ꯍꯥꯏꯕ ꯅꯠꯇ꯭ꯔꯣ
ꯑꯣ ꯍꯧꯖꯤꯛꯒꯥꯟ ꯋꯥꯡꯈꯠꯈ꯭ꯔꯦꯗꯤ ꯍꯥꯏꯕꯅꯦ
ꯎꯝ
ꯅꯨꯃꯤꯠ ꯃꯉꯥꯒꯤꯗꯣ ꯋꯥꯡꯈꯠꯈ꯭ꯔꯦ ꯍꯥꯏꯕꯅꯦ
ꯎꯝ ꯐꯖꯅ ꯇꯧꯊꯣꯛꯑꯣ ꯄꯩꯁꯥꯏ ꯐꯪꯉꯅꯤ
ꯎꯝ ꯃꯤ ꯑꯇꯩꯅꯗꯤ ꯃꯤ ꯑꯇꯩꯅꯗꯤ ꯋꯥꯡꯈꯠꯇꯦ ꯋꯥꯡꯈꯠꯇꯦ ꯍꯥꯏꯕ ꯃꯤ ꯑꯇꯩꯅ ꯋꯥꯡꯈꯠꯈ꯭ꯔꯦꯗꯤ ꯍꯥꯏꯕ ꯑꯁ ꯑꯩ ꯒ꯭ꯌꯥꯟ ꯇꯥꯗꯦ ꯀꯒꯅꯥꯅ ꯆꯨꯝꯕ꯭ꯔꯥꯖꯨ ꯒꯌ꯭ꯥꯟ ꯇꯥꯗꯦ
ꯋꯥꯡꯈꯒꯗꯣ ꯃꯥꯜꯂꯦꯗ ꯍꯧꯖꯤꯛꯀꯥꯟꯗꯤ
ꯍꯥꯥ
ꯋꯥꯡꯈꯛꯀꯗꯧ ꯃꯥꯜꯂꯦꯕ ꯑꯗꯣ ꯃꯈꯥꯗ ꯇꯧꯔꯗꯤ ꯑꯃꯨꯛ ꯑꯗꯨꯗꯒꯤ ꯑꯃꯨꯛ ꯋꯥꯡꯉꯅꯤ ꯍꯥꯏ ꯑꯣ ꯃꯈꯥꯗ ꯇꯧ ꯑꯦ ꯀꯩꯅꯣ ꯇꯧꯔꯗꯤꯀꯣ ꯑꯗꯨꯗꯒꯤ ꯋꯥꯡꯒꯅꯤ ꯍꯥꯏꯗꯤ ꯍꯥꯏꯕꯅꯦꯕ ꯃꯤꯁꯤꯡꯗꯣ ꯑꯗꯨꯝ ꯍꯥꯏꯅꯕꯅꯦꯕ
ꯃꯈꯥꯗꯤ ꯍꯥꯏꯗꯤ ꯄꯥꯔꯠ ꯀꯩꯅꯣꯗ ꯄꯥꯔꯠ ꯐꯣꯔꯗ
ꯑꯡ ꯍ
ꯑꯣ ꯈꯪꯗꯦ ꯅꯍꯥꯟ ꯋꯥꯏ ꯆꯠꯄꯗꯣ ꯑꯗꯣ ꯑꯗꯨ ꯂꯣꯏꯔꯒ ꯄꯥꯔꯠ ꯐꯣꯔꯗ ꯇꯥꯔꯅꯤ ꯍꯥꯏꯔ ꯍꯧꯖꯤꯛ ꯑꯃꯨꯛꯀ ꯇꯥꯏ ꯀꯩꯅꯣꯗꯣ ꯄꯥꯔꯠ ꯐꯥꯏꯚꯇ ꯑꯅꯤꯔꯛ ꯇꯧꯋꯦ ꯑꯩ ꯒ꯭ꯌꯥꯟ ꯇꯥꯗꯅ
ꯑꯩꯈꯣꯏꯖꯨ ꯑꯩꯈꯣꯏ ꯏꯃꯥꯗꯣ ꯑ ꯉꯁꯤ ꯆꯠ ꯆꯠꯂꯝꯂꯣꯏꯃ ꯑꯩꯈꯣꯏꯒꯤ ꯂꯧꯒꯤ ꯊꯕꯛꯁꯨ ꯂꯣꯏꯁꯤꯟꯗꯕꯒꯤꯀꯣ ꯑꯗꯨꯗꯨ ꯇꯧꯋꯦ ꯍꯥꯏꯗꯤ ꯍꯥꯏꯈꯤꯕꯅꯦ ꯎꯝ ꯐꯔꯛ ꯌꯥꯝ ꯇꯥꯕꯅꯤ
ꯍꯣꯏ ꯂꯧꯒꯤ ꯃꯇꯝꯅꯤꯅꯀꯣ ꯃꯤ ꯑꯌꯥꯝꯕ ꯑꯦꯞꯁꯦꯟ ꯇꯧꯕꯅꯦ ꯑꯩ ꯑꯩ ꯅꯤꯡꯊꯧ ꯀꯥꯕꯗ ꯆꯠꯄꯗꯣ ꯃꯤ ꯌꯥꯝ ꯑꯦꯞꯁꯦꯟ ꯇꯧꯋꯦꯕ
ꯎꯝ
ꯃꯤ ꯂꯥꯛꯇꯕꯅꯦ
ꯁꯤꯟꯕꯁꯨ ꯌꯥꯗꯦ ꯌꯥꯝ ꯀꯩꯅꯣ ꯐꯔꯥꯛ ꯌꯥꯝ ꯇꯥꯏꯀꯣ
ꯎꯝ ꯈꯔ ꯌꯥꯝ ꯇꯥꯕꯅꯦ ꯃꯁꯥ ꯃꯁꯥꯒꯤꯅꯦꯕ
ꯎꯝ
ꯍꯌꯦꯡꯗꯤ ꯄꯨꯡ ꯀꯌꯥꯗ ꯍꯧꯒꯠꯂꯗ꯭ꯔꯥ
ꯍꯌꯦꯡꯁꯦ ꯑꯩꯒꯤ ꯀꯩꯅꯣꯗꯣ ꯄꯨꯡ ꯇꯔꯥ ꯃꯈꯥꯏꯗ ꯑꯗꯨꯗ ꯌꯧꯔꯣ ꯍꯥꯏ ꯑꯗꯣ ꯍꯌꯦꯡꯗꯤ ꯈꯔ ꯉꯟꯅ ꯆꯠ ꯆꯠꯇ꯭ꯔꯗꯤ ꯌꯥꯔꯣꯏ ꯑꯗꯣ
ꯇꯔꯥ ꯃꯈꯥꯏꯗꯤ ꯌꯥꯝ ꯊꯦꯡꯉꯦꯅ ꯅꯨꯡꯉꯥꯏꯔꯝꯒꯅꯤ ꯑꯗꯣ ꯑꯃꯨꯛꯀ ꯍꯜꯂꯛꯄꯗꯣ ꯄꯨꯡ ꯀꯌꯥꯗ
ꯇꯔꯦꯠ ꯃꯈꯥꯏ ꯍꯧꯖꯤꯛꯀꯥꯟꯗꯤ ꯇꯔꯦꯠ ꯃꯈꯥꯏ ꯐꯥꯎ ꯑꯗꯨꯝ ꯂꯩꯌꯦ ꯍꯥꯏꯌꯦ
ꯑꯣ
ꯑꯗꯣ ꯃꯣꯏꯅ ꯑꯗꯨꯝ ꯊꯦꯡꯔꯗꯤ ꯃꯣꯏꯅ ꯑꯥ ꯊꯤꯟꯕꯤꯒꯅꯤ ꯍꯥꯏꯌꯦꯕꯀꯣ
ꯑꯥ
ꯑꯣꯇꯣ ꯕꯣꯔꯥꯒꯤꯁꯨ ꯃꯣꯏꯅ ꯄꯤꯅꯤꯕ ꯑꯗꯨꯒꯤꯗꯣ ꯗꯨꯒꯤ ꯈꯔ ꯅꯨꯡꯉꯥꯏꯌꯦ ꯍꯌꯦꯡ ꯆꯠꯂꯒ ꯈꯪꯉꯅꯤ ꯇꯣ ꯖꯤꯠꯇꯤꯠ ꯆꯠꯇꯕꯅꯤꯅ
ꯐꯖꯅ ꯇꯧꯔꯣ ꯍꯣꯠꯅꯒꯗꯕꯅꯦ ꯍꯣꯠꯅꯕ ꯀꯟꯒꯗꯕꯅꯦ ꯄꯥꯏ ꯂꯩꯇꯦ ꯑꯈꯣꯏꯒꯨꯝꯅ ꯇꯧꯒꯅꯨ
ꯅꯨꯄꯤꯁꯦ ꯌꯥꯝ ꯇꯟꯕꯋꯣ
ꯍꯥ
ꯁꯤ ꯅꯨꯄꯤꯁꯤ ꯌꯥꯝ ꯇꯜꯂꯦꯕ ꯀꯔꯤ ꯇꯧꯕꯩꯔ ꯈꯪꯗꯦ ꯁꯦ
ꯇꯟꯕꯒꯤ ꯅꯠꯇꯦꯗ
ꯇꯟꯕꯩꯅꯦꯕ ꯇꯧꯗꯕꯁꯤꯀꯣ ꯌꯥꯝ ꯑꯩꯒꯤ ꯀꯔꯤꯒꯤ ꯍꯥꯏ ꯀꯔꯤ ꯍꯥꯏꯁꯤꯔ
ꯏꯀꯥꯏꯒꯟꯕꯒꯤ ꯑꯣꯏ ꯑꯣꯏꯕ꯭ꯔꯥ ꯒ꯭ꯌꯥꯟ ꯇꯥꯗꯦ ꯇꯟꯕꯒꯤꯔꯥ ꯍꯧꯖꯤꯛꯁꯨ ꯅꯣꯡ ꯆꯨꯔꯤꯌꯦ ꯑꯈꯣꯏꯗꯗꯤ
ꯑꯣ
ꯅꯣꯏ ꯆꯨꯗꯕ꯭ꯔꯥ
ꯍꯧꯖꯤꯛꯇꯤ ꯆꯨꯗꯦ ꯉꯁꯥꯏꯗ ꯆꯨꯔꯝꯕꯅꯦꯕ
ꯎꯝ ꯆꯨꯋꯦ ꯅꯣꯡ ꯆꯨꯋꯦ ꯑꯗ ꯑꯩ ꯍꯧꯒꯠꯄ ꯉꯝꯒꯗ꯭ꯔꯥ ꯈꯪꯗꯦ ꯍꯌꯦꯡꯁꯦ ꯆꯠꯗꯤ ꯆꯠꯅꯤꯡꯉꯦ ꯑꯗꯣ ꯊꯦꯡꯅ ꯍꯧꯒꯠ